ꯑꯧ‌ ꯆꯦ
ꯀꯩꯗꯧꯕꯟ ꯀꯩꯗꯧꯔꯝꯃꯤꯅꯣ
ꯑꯁ ꯑꯩꯗꯤ ꯁꯨꯝ ꯍꯤꯄꯝꯕꯅꯤꯗ ꯏꯆꯦ
ꯑꯣ ꯅꯪ ꯊꯕꯛ ꯆꯠꯄ꯭ꯔꯣ
ꯑꯥ ꯉꯁꯤꯗꯤ ꯁꯟꯗꯦꯅꯤꯅ ꯆꯠꯇꯔ꯭ꯦ ꯏꯆꯦ
ꯑꯣ ꯆꯨꯝꯃꯤꯅꯦ ꯁꯟꯗꯦꯅꯤꯅꯦ
ꯑꯥ ꯑꯌꯨꯛꯇꯕꯨꯗꯤ ꯉꯥꯍꯥꯛ ꯆꯠꯂꯨꯏꯌꯦ
ꯎꯝ
ꯆꯩꯔꯥꯎꯕꯅꯒ ꯅꯛꯁꯜꯂꯛꯄꯅꯦ ꯆꯩꯔꯥꯎꯕꯒꯤ ꯄꯣꯠ ꯆꯩꯁꯨ ꯈꯔ ꯂꯩꯒꯦꯅ ꯂꯩꯔꯨꯕ
ꯑꯦ ꯅꯪꯗꯤ ꯀꯩꯒꯤ ꯆꯩꯔꯥꯎꯕꯩ ꯄꯣꯠ ꯆꯩ ꯂꯩꯔꯤꯕ
ꯑ ꯄꯣꯠ ꯆꯩꯩ ꯌꯦꯗꯤ ꯌꯨꯝꯒꯤ ꯑ ꯆꯩꯔꯥꯎ ꯅꯨꯃꯤꯠꯇ ꯀꯔꯤ ꯀꯔꯥ ꯂꯥꯏ ꯅꯨꯡ ꯀꯩꯅꯨꯡ ꯀꯠꯅꯕꯗꯣ ꯍꯥꯟꯅ ꯂꯩꯁꯜꯍꯧꯕꯅꯤ
ꯑꯣ ꯍꯣꯏꯅꯦ ꯆꯨꯝꯃꯤꯅꯦ ꯑꯩꯅ ꯈꯜꯂꯤꯁꯤꯅ ꯆꯩꯔꯥꯎꯕꯒꯤ ꯋꯥꯈꯜꯁꯤꯗ ꯄꯣꯠ ꯊꯤꯟꯕꯩ ꯋꯥꯈꯟꯗꯇ ꯈꯟꯕꯗ ꯂꯥꯏꯒꯤ ꯇꯤꯟꯒꯤꯒ ꯑꯝꯇ
ꯑꯁ ꯑꯗꯨꯕꯨꯗꯤ ꯆꯨꯝꯕ ꯏꯆꯦ ꯍꯣꯏꯅ ꯊꯤꯜꯂꯛꯀꯗꯧ ꯑꯣꯏꯕꯅꯤꯅ ꯑꯈꯣꯏꯒꯤꯅ ꯌꯨꯝꯒꯤ ꯑꯥ ꯂꯥꯏ ꯅꯨꯡ ꯀꯩ ꯅꯨꯡ ꯀꯠꯄ ꯈꯣꯠꯄ ꯃꯌꯥꯝ ꯑꯃ ꯇꯧꯕꯅꯤꯅ ꯑꯗꯨꯒꯤ ꯂꯩꯗ ꯌꯥꯗꯕ
ꯁꯖꯤꯕꯨꯒꯤ ꯅꯣꯡꯃ ꯄꯥꯟꯕꯗ ꯂꯥꯎꯕꯅꯤꯅ ꯑꯩꯅ ꯈꯜꯂꯤꯁꯤꯅ ꯄꯣꯠ ꯊꯤꯜꯂꯛ ꯋꯥꯈꯟꯗꯗ ꯈꯟ ꯂꯩꯔꯦ ꯑꯗꯒꯤ ꯑꯩꯅ ꯌꯨꯝ ꯄꯥꯜꯂꯤ ꯏꯃꯨꯡꯗꯨꯅ ꯒꯧꯔꯗ ꯆꯩꯔꯥꯎꯕꯅꯤꯅ ꯒꯧꯔꯥ ꯒꯤꯗꯤ ꯋꯥꯠ ꯀꯅꯥ ꯑꯗꯨꯅ ꯂꯥꯏꯒꯤ ꯇꯤꯟꯒꯤꯁꯦ ꯀꯥꯎꯊꯣꯛꯎꯏꯕ
ꯑꯣ ꯍꯥꯏꯗꯤ ꯒꯦꯞ ꯌꯥꯝ ꯂꯩꯅꯕꯗꯣ
ꯃꯥꯅꯦ ꯃꯥꯅꯦ ꯃꯇꯝꯗꯣ ꯌꯥꯝ ꯂꯥꯞꯅꯕꯅꯤꯅ ꯊꯥ ꯑꯃꯒꯤ ꯆꯥꯡꯗ ꯂꯥꯞꯅꯔꯛ ꯅꯣꯏꯅꯤꯅꯅꯦ
ꯃꯥꯅꯤ ꯃꯥꯅꯤ ꯃꯥꯅꯤ
ꯑꯩꯁꯨ ꯁꯖꯤꯕꯨꯒꯤ ꯅꯣꯡꯃ ꯄꯥꯟꯕꯁꯦ ꯀꯨꯏꯁꯜꯂꯛꯇ꯭ꯔꯦꯅ ꯏꯅꯥꯎꯁꯤꯡꯒꯤ ꯀꯔꯤ ꯀꯔꯤ ꯂꯩꯁꯤꯒꯦꯅ ꯈꯜꯂꯝꯃꯤꯅꯤ ꯅꯪꯕꯨ ꯀꯩꯀꯩ ꯑꯄꯥꯝꯕꯒ ꯂꯩꯒꯦ
ꯑꯁ ꯏꯆꯦ ꯑꯩꯒꯤꯗꯤ ꯏꯆꯦꯅ ꯑꯩꯒꯤꯗꯃꯛꯇ ꯐꯖꯔꯦꯅ ꯈꯟꯕꯗꯣ ꯑꯗꯨꯗꯨꯝ ꯂꯩꯕꯤꯔꯛꯑꯣ ꯌꯥꯔꯦ
ꯑꯗꯨ ꯑꯩꯅ ꯈꯜꯂꯝꯃꯤꯁꯦ ꯅꯪꯁꯦ ꯊꯕꯛꯁꯨ ꯆꯠꯄ ꯍꯧꯔꯕꯅꯤꯅ ꯊꯕꯛ ꯏꯪꯈꯥꯡꯗꯁꯨ ꯂꯤꯠꯄ ꯌꯥꯕ ꯍꯥꯏꯅ ꯈꯜꯂꯝꯃꯤꯅꯤꯅꯦ ꯏꯆꯦꯅ ꯅꯪꯉꯣꯟꯗꯁꯨ ꯀꯥꯟꯅꯖꯕ
ꯑꯁ ꯑꯗꯨꯏꯁꯦ ꯏꯆꯦꯅ ꯄꯨꯔꯛꯀꯦ ꯍꯥꯏꯔꯒꯕꯨꯗꯤ ꯑꯩꯈꯣꯏꯒꯤ ꯀꯣꯂꯔ ꯄꯥꯝꯃꯤ ꯐꯨꯔꯤꯠꯇꯣ ꯑꯗꯨꯕꯨꯗꯤ ꯑꯝꯗ ꯂꯩꯌꯦ ꯑꯩꯉꯣꯟꯗ ꯍꯧꯖꯤꯛꯀꯥꯟꯁꯦ
ꯃꯥꯅꯦ ꯃꯥꯅꯦ ꯑꯗꯨꯃꯁꯨ ꯈꯜꯂꯝꯃꯤꯅꯤ ꯏꯆꯦꯁꯦ ꯑꯗꯨꯃꯁꯨ ꯇꯨ ꯂꯩꯒꯦ ꯑꯗꯒꯤ ꯒꯤ ꯑꯍꯟꯒꯤꯁꯨ ꯈꯨꯗꯩꯅꯦ ꯑꯩꯈꯣꯏꯒꯤ ꯃꯨꯀꯥꯒꯤ ꯈꯨꯗꯩꯒ ꯑꯅꯧ ꯑꯅꯧꯕ ꯌꯥꯝ ꯊꯣꯛꯏꯗꯅ
ꯑꯥ ꯊꯣꯛꯑꯦ ꯊꯣꯛꯑꯦ ꯍꯧꯖꯤꯛꯇꯤ ꯑꯅꯧ ꯑꯅꯧ ꯉꯇꯅꯤ
ꯅꯪꯒꯤꯅ ꯑꯁꯨꯡꯕ ꯈꯨꯇ ꯑꯃ ꯂꯩꯕꯤꯁꯤꯔꯥꯅ ꯈꯜꯂꯝꯕꯅꯤ
ꯑꯣ ꯑꯗꯨꯏꯆꯦ ꯑꯩꯗꯤ ꯈꯨꯗꯩꯗꯩꯗꯤ ꯐꯨꯔꯤꯠꯀꯨꯝꯕꯅ ꯈꯔ ꯄꯥꯝꯃꯦ
ꯎꯝ ꯃꯥꯅꯦ ꯃꯥꯅꯦ ꯅꯪꯒꯤꯅ ꯑꯃꯨꯛ ꯆꯠꯊꯣꯛ ꯈꯣꯊꯣꯛ ꯆꯠꯄꯗ ꯊꯕꯛ ꯏꯪꯈꯥꯡ ꯆꯠꯄꯗ ꯂꯤꯠꯄ ꯌꯥꯅꯕꯅ ꯈꯜꯂꯤꯕ ꯑꯗꯣ ꯍꯧꯖꯤꯛꯀꯤ ꯏꯆꯦꯅ ꯍꯥꯏꯕ ꯑꯁꯨꯡꯕ ꯈꯨꯗꯩꯗꯣ ꯑꯗꯨꯁꯨ ꯌꯥꯝ ꯅꯨꯡꯉꯥꯏꯕ ꯅꯦ ꯑꯌꯨꯛ ꯅꯨꯡꯗꯥꯡ ꯁꯤꯖꯤꯟꯅꯕ ꯍꯥꯏꯗꯤ ꯏꯪ ꯏꯪ ꯏꯪ ꯂꯥꯎꯔꯒ ꯂꯩꯒꯗꯣꯏꯅꯦꯕ ꯀꯥꯂꯦꯟ ꯊꯥꯁꯤꯗ
ꯍꯣꯏ ꯈꯔꯗꯤ ꯈꯨꯗꯩꯁꯨꯖꯤ ꯗꯔꯀꯥꯗꯤ ꯇꯥꯔꯛꯅꯤ ꯁꯤ ꯑꯩꯁꯨ
ꯃꯥꯅꯦ ꯃꯥꯅꯦ ꯅꯪꯅ ꯑꯉꯥꯡ ꯑꯣꯏꯔꯤꯕꯒꯤ ꯁꯦꯠꯂꯨꯗ꯭ꯔꯕꯒꯤꯅꯦꯕ ꯑꯍꯜ ꯂꯃꯟꯗꯤ ꯌꯥꯝ ꯄꯥꯝꯃꯤ ꯑꯣꯝꯖꯥꯅꯦ ꯑꯁꯨꯡꯕ ꯈꯨꯗꯩꯒꯁꯦ
ꯃꯥꯅꯦ ꯃꯥꯅꯤ ꯏꯁꯦ ꯑꯗꯨꯏꯁꯦ ꯏꯆꯦꯅ ꯂꯧꯔꯛꯄ ꯃꯇꯝꯗꯅꯦ ꯁꯥꯏꯖꯇꯨ ꯈꯔ ꯌꯦꯡꯉ ꯂꯧꯕꯤꯔꯛꯑꯣ
ꯃꯥꯅꯤꯅꯦ ꯁꯥꯏꯖꯇꯤ ꯑ ꯑꯆꯧꯕ ꯈꯟꯗꯗꯤ ꯌꯥꯔꯣꯏ ꯈ꯭ꯋꯥꯏꯗꯒꯤ ꯆꯥꯎꯕꯗꯣ ꯅꯪꯒꯤ ꯑꯣꯏꯗꯣꯏꯅꯤ
ꯌꯥꯔꯣꯏꯗꯣꯏꯅꯤ ꯃꯃꯥꯡꯗ ꯑꯇꯣꯞꯄꯒꯤ ꯀꯔꯤ ꯀꯔꯥ ꯈꯔ ꯑꯩꯉꯣꯟꯗ ꯕꯥꯔꯗꯦꯒꯨꯝꯕ ꯒꯤꯐꯀꯨꯝꯕ ꯇꯧꯔꯛꯄꯁꯤꯡꯁꯦ ꯑꯁ ꯀꯥ ꯌꯦ ꯍꯦꯛꯇ ꯄꯤꯛꯑꯝꯕ ꯍꯦꯛꯇ ꯄꯤꯛꯑꯝꯕ ꯁꯥꯏꯖꯁꯦ ꯑꯗꯣ ꯏꯆꯦꯅ ꯆꯍꯤ ꯈꯨꯗꯤꯡꯒꯤ ꯂꯩꯔꯛꯏꯁꯦ ꯂꯣꯏ ꯆꯥꯏ
ꯑꯗꯨꯅꯦ ꯑꯩꯗꯤ ꯑꯩꯅ ꯈꯪꯅ ꯂꯩꯔꯛꯄꯅꯤꯗꯅ ꯑꯩꯒꯤꯁꯨ ꯏꯅꯥꯎꯒꯤ ꯁꯥꯏꯖꯇꯣ ꯈꯪꯉꯦ
ꯑꯁ ꯑꯗꯨꯕꯨꯗꯤ ꯆꯨꯝꯃꯤꯗ
ꯑꯗꯨꯅꯦ ꯑꯩꯁꯦ ꯈꯜꯂꯝꯕꯅꯦꯅ ꯂꯥꯏꯒꯤ ꯇꯤꯟꯒꯤ ꯄꯣꯠ ꯆꯩꯦ ꯂꯩꯔꯨꯕꯗꯨꯗꯤ ꯂꯣꯏꯔꯕ꯭ꯔꯣ
ꯂꯣꯏꯔꯁꯦ ꯑꯩꯁꯦ ꯌꯨꯝꯗ ꯍꯜꯂꯛꯑꯦ ꯑꯗ ꯁꯨꯝꯕ ꯑꯔꯦ ꯅ ꯉ ꯈꯤꯇꯪꯁꯨ ꯍꯤꯄꯝꯕꯅꯤꯗ
ꯎꯝ ꯑꯗꯣ ꯍꯟꯗꯛꯇꯤ ꯃꯊꯦꯜ ꯀꯌꯥ ꯇꯧꯗꯣꯏꯅꯣ ꯃꯃꯥꯡ ꯆꯍꯤꯗꯤ ꯌꯥꯝ ꯌꯥꯝ ꯇꯧꯗꯥꯏꯅꯦ
ꯍꯣꯏ ꯏꯆꯦ ꯑꯗꯨꯣ ꯃꯃꯥꯡꯗꯤ ꯌꯥꯝ ꯇꯧꯋꯦ ꯑꯗꯣ ꯍꯟꯗꯛꯁꯦ ꯈꯪꯗꯦꯅꯦ ꯑꯗꯨꯝ ꯉꯝꯃꯤꯒꯩꯗꯤ ꯇꯧꯒꯦꯗꯤ ꯈꯜꯂꯤꯁꯦ ꯇꯧꯔꯒꯁꯨ
ꯃꯥꯅꯦ ꯑꯩꯁꯨ ꯌꯨꯝꯒꯤꯅꯦ ꯆꯥꯛ ꯌꯦꯟꯖꯥꯡꯗꯣ ꯆꯥꯗꯕ ꯀꯨꯏꯔꯦꯗ ꯑꯗꯣ ꯅꯣꯡꯃ ꯄꯥꯟꯕꯗ ꯅꯣꯡꯃ ꯄꯥꯟꯕ ꯑꯣꯏꯔꯕꯅꯤꯅ ꯑꯩꯁꯨ ꯌꯨꯝꯗ ꯆꯪꯉꯛꯄꯗꯤ ꯌꯥꯔꯔꯣꯏ
ꯎꯝ
ꯑꯗꯨꯅ ꯍꯥꯎꯅ ꯊꯣꯡꯗꯣꯛꯑꯣ ꯍꯥꯎꯅ ꯆꯥꯔꯣ
ꯎꯝ
ꯃꯊꯦꯜ ꯂꯨꯀꯣꯏ ꯇꯧꯗꯅ ꯂꯥꯏꯒꯤ ꯇꯤꯟꯒꯤ ꯊꯥꯗꯣꯛꯇꯅ
ꯎꯝ
ꯑꯗꯣ ꯊꯣꯡꯒꯥꯟꯗ ꯊꯥꯕꯗꯣ ꯂꯥꯗꯒ ꯊꯥꯎꯀꯣ
ꯑꯦ ꯀꯩꯗꯧꯔꯒꯁꯦ
ꯍꯥꯏꯕꯗꯤ ꯍꯧꯖꯤꯛꯀꯥꯟꯗꯤ ꯗꯤꯁꯄꯣꯖꯦꯜ ꯄ꯭ꯂꯦꯠꯇꯒ ꯌꯥꯝ ꯊꯥꯗꯣꯛ ꯛꯅꯩꯗꯅ ꯑꯗꯣ ꯃꯥꯅꯦ ꯁꯝꯖꯟꯅꯕꯅꯦꯅ ꯑꯗꯣ ꯂꯥꯗꯒ ꯊꯥꯕꯗꯨꯅ ꯍꯦꯟꯅ ꯐꯖꯗ꯭ꯔꯥꯅꯦ
ꯑꯣ ꯑꯗꯨꯕꯨꯗꯤ ꯆꯨꯝꯃꯦ
ꯂꯥꯏꯅꯒ ꯂꯧꯗꯧ ꯃꯥꯟꯕꯅꯦꯕ ꯍꯦꯛ ꯌꯦꯡꯕꯗ ꯃꯁꯛꯁꯨ ꯐꯖꯕ ꯑꯗꯒꯤ ꯆꯩꯔꯥꯎꯕ ꯅꯨꯃꯤꯠꯇ ꯊꯣꯡꯒꯥꯟ ꯁꯦꯡꯗꯣꯛꯄꯗꯨꯗꯤ ꯅꯪꯅ ꯁꯦꯡꯗꯣꯛꯑꯗ꯭ꯔꯥ
ꯑꯩꯈꯣꯏ ꯗꯗꯥꯒ ꯑꯩꯒ ꯑꯗꯨꯝ ꯑꯩ ꯍꯟꯗꯛꯇꯤ ꯑꯩꯁꯨ ꯈꯔ ꯌꯥꯎꯔꯅꯤꯁꯦ
ꯐꯔꯦ ꯐꯔꯦ ꯂꯩ ꯅꯨꯡꯒ ꯊꯦꯠꯇꯅ ꯅꯠꯇ꯭ꯔꯥ
ꯑ ꯃꯥꯅꯦ ꯑꯗ ꯂꯨꯔꯤꯁꯦ ꯑꯩꯈꯣꯏ ꯊꯣꯡꯀꯥꯟꯗ ꯀꯣꯏꯂꯥꯁ ꯊꯥꯖꯤꯜꯂꯝꯃꯤꯅꯤ ꯍꯧꯖꯤꯛ ꯂꯝꯕꯤꯁꯦ ꯐꯈꯔꯦꯕ ꯑꯗꯣ ꯃꯐꯝꯕꯨꯗꯤ ꯑꯃ ꯍꯥꯟꯅ ꯃꯐꯝꯗꯨ ꯅꯠꯇ꯭ꯔꯁꯨ ꯑꯇꯣꯞꯄ ꯃꯐꯝ ꯇꯧꯔꯒ ꯑꯗꯨꯝ ꯁꯦꯝꯃꯒꯦꯅ ꯈꯜꯂꯦꯅꯦ ꯅꯨꯡꯉꯥꯏꯔꯤ ꯆꯦꯒꯥꯅ ꯈꯜꯂꯒ
ꯎꯝ ꯍꯣꯏ ꯐꯔꯦ ꯑꯗꯨꯅ
ꯎꯝ ꯏꯆꯦꯗꯤ ꯀꯩꯗꯧꯔꯝꯃꯤꯅꯣ
ꯑꯩꯗꯤ ꯁꯨꯝ ꯑꯉꯥꯡ ꯇꯨꯏꯁꯟ ꯊꯤꯜꯂꯝꯗꯥꯏꯒꯤ ꯂꯥꯏꯔꯤꯛ ꯀꯩꯀꯥ ꯇꯥꯛꯑꯝꯕꯅꯦ ꯍꯣꯝꯋꯔꯛ ꯄꯤꯔꯛꯄ ꯃꯌꯥꯝ
ꯑꯣ ꯑꯦ ꯑꯉꯥꯡꯃꯨꯛ ꯀꯌꯥꯝ ꯆꯥꯎꯔꯒꯦꯅꯦ
ꯑꯉꯥꯡꯁꯦ ꯍꯟꯇꯛ ꯁ꯭ꯀꯨꯜ ꯀꯥꯍꯟꯕ ꯍꯧꯗ ꯉꯥꯏꯔꯤ ꯑꯗꯨꯗꯅ ꯃꯥꯁꯨ ꯑꯍꯥꯟꯕ ꯇꯝꯃꯛꯄꯒꯤ ꯌꯥꯝꯅ ꯍꯩꯅꯤꯡꯉꯛꯄ ꯇꯥꯏꯃꯤꯡ ꯂꯥꯏꯔꯤꯛ ꯑꯁꯦ ꯄꯨꯡ ꯇꯗ ꯇꯧꯅꯤꯡꯕ ꯗ꯭ꯔꯣꯌꯋꯤꯡꯒꯁꯦ ꯄꯨꯛꯂꯦꯛꯇ ꯌꯦꯛꯅꯤꯡꯕ ꯃꯇꯝꯗꯣ ꯑꯣꯏꯕꯅꯤꯅꯅꯦ ꯂꯥꯏꯔꯤꯛ ꯇꯧꯁꯦ ꯂꯥꯏꯔꯤꯛ ꯇꯧꯁꯦꯅꯒꯤ ꯗꯤꯒ꯭ꯔꯤ ꯇꯛꯄꯒꯤ ꯇꯥꯛꯑꯝꯃꯤꯅꯦ ꯍꯧꯖꯤꯛꯇ ꯍꯧꯖꯤꯛꯇ ꯂꯣꯏꯗ ꯉꯥꯏꯔꯤ
ꯑꯣ ꯑꯁ ꯑꯩꯁꯨ ꯀꯨꯏꯔ ꯅꯤꯡꯁꯦ ꯍꯗ ꯂꯥꯛꯇꯕ ꯊꯕꯛ ꯃꯌꯥꯝꯁꯤꯒ ꯑꯩꯁꯨ ꯂꯥꯛꯄ ꯁꯪꯅ ꯂꯩꯔꯤꯅꯦ
ꯃꯥꯅꯦ ꯑꯗꯨꯗꯤ ꯁꯨꯃꯥꯏꯅ ꯇꯧꯔꯁꯦ ꯅꯪꯁꯨ ꯊꯕꯛ ꯏꯪꯈꯥꯡꯁꯨ ꯆꯠꯂꯕꯅꯤꯅ ꯊꯕꯛꯁꯨ ꯊꯤꯜꯂꯝꯃꯅꯤ ꯑꯗꯩ ꯆꯩꯔꯥꯎꯕꯁꯨ ꯀꯨꯏꯁꯜꯂꯛ ꯇ꯭ꯔꯦ ꯑꯗꯨꯅ ꯒꯧꯔꯒꯤ ꯆꯩꯔꯥꯎꯕꯗꯨꯗꯤ ꯑꯩꯈꯣꯏꯔꯣꯝꯗ ꯍꯦꯛꯇ ꯍꯥꯏꯊꯔꯛꯑꯣ
ꯑꯁ ꯑꯗꯨꯅ ꯐꯔꯤꯅꯤ ꯏꯖꯦ
ꯎꯝ ꯌꯥꯝ ꯍꯥꯎꯗꯣꯏꯖꯥꯅꯤ
ꯁꯤ ꯍꯧꯖꯤꯗꯤ ꯀꯩꯀꯩ ꯃꯊꯦꯜꯅ ꯇꯧꯒꯦ
ꯃꯊꯦꯜꯁꯦ ꯍꯟꯗꯛꯇꯤ ꯃꯣꯗꯨꯖꯥꯟ ꯊꯣꯡꯕ ꯀꯥꯏꯅ ꯑꯩꯈꯣꯏꯅ ꯕꯣꯔꯥ ꯍꯧꯗꯣꯛꯑꯒ ꯄꯀꯧꯔꯥꯗ ꯑꯊꯨꯝꯕꯗꯣ ꯆꯤꯅꯤꯒ ꯌꯥꯎꯔꯒ ꯁꯪꯒꯣꯝꯒ ꯌꯥꯎꯕꯗꯣ
ꯇꯤꯟ ꯑꯗꯨꯝ ꯆꯨꯝꯃꯦ
ꯑꯗꯨꯃ ꯊꯣꯡꯉꯅꯤ ꯑꯗꯒꯤ ꯁꯪꯒꯣꯝ ꯁꯅꯥ ꯑꯃ ꯊꯣꯡ ꯐꯪ ꯑꯅꯤ
ꯑꯥ
ꯁꯪꯒꯣꯝ ꯁꯥꯅꯥꯗꯨꯁꯨꯅꯦ ꯃꯍꯤꯒꯗꯣ ꯁꯪꯒꯣꯝꯅ ꯑꯣꯏꯍꯟꯗꯣꯔꯤꯕꯅꯦ
ꯎꯝ ꯍꯥꯎꯗꯣꯔꯤ ꯑꯗꯨꯗꯤ
ꯑꯗꯒꯤ ꯍꯩ ꯃꯦꯠꯄ ꯑꯃ ꯌꯥꯎꯔꯅꯤ
ꯑꯥ
ꯑꯗꯒꯤ ꯃꯔꯣꯏ ꯊꯣꯡꯕ
ꯑꯥ
ꯑꯗꯒꯤ ꯏꯔꯣꯝꯕꯗ ꯍꯥꯏꯔꯒꯅ ꯃꯦꯔꯥꯃꯤꯁꯀꯤ ꯏꯔꯣꯝꯕꯗ ꯑꯗꯣ ꯃꯦꯥꯃꯤꯁꯀꯤꯔꯣꯝꯕꯁꯦ ꯌꯥꯝ ꯊꯥꯖꯗꯅ ꯌꯥꯝ ꯍꯥꯎꯕꯅꯦ
ꯍꯣꯏ ꯍꯥꯎꯋꯏꯁꯦ ꯍꯥꯎꯕꯅꯦ ꯁꯤꯡꯖꯨ ꯑꯗꯨꯝ ꯍꯥꯎꯕꯅꯦ
ꯁꯤꯡꯖꯨꯒꯗꯣ ꯌꯥꯝ ꯍꯥꯎꯕꯅꯦ ꯑꯗꯣ ꯃꯦꯔꯥꯃꯤꯁꯀꯤ ꯏꯔꯣꯝꯕꯗꯨꯗꯤ ꯃꯤ ꯑꯩꯈꯣꯏ ꯂꯩꯀꯥꯏꯒꯤ ꯃꯤꯅꯁꯨ ꯏꯔꯣꯝꯕ ꯏꯔꯣꯝꯕꯗ ꯍꯥꯏꯔ ꯂꯩ ꯑꯗꯨꯅ ꯍꯟꯗꯛꯇꯤ ꯏꯔꯣꯝꯕꯗꯣ ꯃꯌꯥꯝ ꯂꯣꯟꯒꯦꯅ ꯏꯆꯦꯁꯦ ꯌꯣꯡꯆꯥꯛꯁꯦ ꯍꯦꯛꯇ ꯂꯩꯁꯜꯂꯨꯔꯕꯅꯤ
ꯑꯁꯣꯟꯁꯨ ꯌꯣꯡꯆꯥꯛ ꯄꯟꯊꯥꯅꯤꯅ
ꯎꯝ ꯍꯣꯏ ꯄꯟꯊꯥꯁꯦ ꯂꯣꯏꯕꯨꯗꯤ ꯂꯣꯏꯁꯤ ꯂꯛꯑꯦꯀꯣ ꯄꯟꯊꯥꯁꯦ ꯂ ꯏꯁꯜꯂꯛꯑꯦ ꯑꯗꯨ ꯇꯥꯔꯒꯁꯨ ꯐꯪꯗꯤ ꯐꯪꯏꯤ
ꯑꯣ
ꯑꯗꯨꯅ ꯌꯣꯡꯆꯥꯛꯅꯦ ꯍꯦꯛꯇ ꯃꯌꯥꯝ ꯍꯥꯞꯆꯜꯂꯒ ꯂꯣꯟ ꯀꯦꯅ ꯇꯧꯕꯅꯦ ꯃꯔꯣꯏ ꯈꯔ ꯀꯥꯍꯜꯂꯅꯤ ꯕꯣꯔꯤ ꯀꯥꯍꯜꯂꯅꯤ ꯃꯣꯔꯣꯛ ꯀꯥꯍꯜꯂꯅꯤ ꯑꯗꯨꯒ ꯍꯦꯛꯇ ꯃꯦꯠꯂꯒꯅꯦ ꯏꯔꯣꯝꯕ ꯑꯃ ꯇꯧꯔꯅꯤ
ꯆꯥꯗꯣꯁꯦ ꯌꯣꯡꯆꯥꯛꯇꯤ ꯑꯩꯗꯤ ꯃꯔꯨꯗꯤ ꯍꯩꯅꯗꯦ
ꯍꯣꯏꯅꯦ ꯈꯪꯉꯤꯅꯤ ꯅꯪ ꯌꯣꯡꯆꯥꯛ ꯆꯥꯗꯕꯅꯤ ꯑꯗꯨꯅ ꯅꯪꯒꯤꯗꯤ ꯁꯤꯡꯖꯨ ꯑꯣꯏꯅ
ꯑꯩꯈꯣꯏ ꯁꯤꯡꯖꯨꯗ ꯑꯩꯅꯒ ꯄꯥꯝꯃꯤꯁꯦ ꯑꯩꯈꯣꯏ ꯃꯀꯨ ꯇꯧꯔꯒ ꯇꯧꯔꯒ ꯁꯤꯡꯖꯨ ꯇꯧꯕꯤꯗꯨꯅꯦꯕ ꯑꯩꯅ ꯄꯥꯝꯖꯩꯔꯤꯁꯤꯅ ꯑꯗꯨ ꯇꯧꯋꯤ ꯇꯧꯗꯤ ꯑꯗꯨ ꯑꯣꯏꯅ ꯇꯧꯋꯦ ꯇꯧꯔꯅꯤ
ꯌꯥꯏ ꯑꯗꯨꯁꯨ ꯇꯧꯒꯦ ꯑꯗꯒꯤ ꯃꯅꯥ ꯃꯁꯤꯡꯒꯤ ꯁꯤꯡꯖꯨꯁꯨ ꯇꯧꯗꯣꯏꯅꯦ ꯍꯣꯏ ꯆꯨꯝꯅꯒꯤ ꯁꯤꯡꯖꯨꯗꯣ ꯃꯪꯒꯟꯒꯗꯣ ꯉꯧꯊꯣꯛꯑꯒ ꯁꯨꯔꯒ ꯍꯥꯞꯄꯒ ꯊꯣꯏꯗꯤꯡꯒ ꯍꯥꯞꯄꯒ ꯁꯨꯕꯗꯣ
ꯃꯥꯅꯦ ꯑꯗꯨ ꯆꯦꯗꯗꯤ ꯏꯆꯦ ꯑꯣꯏꯅ ꯆꯥꯛꯁꯤ ꯊꯣꯡꯗꯣꯔꯤꯕ꯭ꯔꯥ ꯅꯠꯇ꯭ꯔꯒ ꯅꯦꯛꯑꯒ ꯇꯧꯗꯣꯔꯤꯕ꯭ꯔꯥ ꯀꯃꯥꯏꯅ ꯇꯧꯕꯅꯣ ꯏꯁꯦ
ꯅꯦꯛꯑꯒꯗꯤ ꯇꯧꯔꯔꯣꯏ ꯑꯩꯈꯣꯏꯒꯤ ꯃꯧ ꯃꯁꯦꯟ ꯃꯌꯥꯝ ꯆꯪꯉꯒ ꯑꯩꯈꯣꯏ ꯃꯤ ꯑꯩꯈꯣꯏꯒꯤ ꯏꯃꯨꯡꯒꯤ ꯑꯔꯩꯕ ꯃꯤꯈꯩ ꯁꯦꯝ ꯁꯥꯗꯅ
ꯑꯥ ꯑꯣ ꯑꯗꯨꯝ ꯐꯔꯦ ꯑꯗꯨꯣꯏꯁꯦ ꯃꯤ ꯏ ꯑꯣꯏꯏ ꯃꯤꯗꯝ ꯌꯥ ꯑꯗꯨꯨꯛ ꯀꯅꯥꯅꯤ ꯆꯔꯨꯅꯤꯒꯦ ꯄꯩꯁꯥ ꯇꯤꯡꯅꯕꯝꯅꯤ ꯀꯥꯟꯗꯦ
ꯃꯥꯅꯦ ꯃꯤꯅꯦ ꯑꯣꯏꯔꯒ ꯀꯩꯗꯧꯅꯤ ꯃꯣꯏꯁꯨ ꯃꯣꯏ ꯃꯣꯏ ꯏꯃꯨꯡꯗ ꯍꯔꯥꯎ ꯀꯨꯝꯍꯩ ꯄꯥꯡꯊꯣꯛꯆꯅꯤꯡꯕꯅꯤꯅ
ꯃꯥꯅꯦ
ꯑꯗꯨ ꯌꯥꯕꯣꯠ
ꯍꯣꯏ ꯑꯩꯈꯣꯏꯅ ꯃꯨꯛ ꯄꯣꯠ ꯇꯣ ꯑꯩꯈꯣꯏ ꯏꯃꯨꯡꯒꯤ ꯂꯧꯃꯤꯗꯨꯣ ꯌꯥꯝ ꯌꯥꯝꯖꯗꯕꯃꯤꯅ ꯅꯦꯛꯄ ꯈꯣꯠꯄꯗꯨꯗꯤ ꯑꯗꯨꯅ ꯑꯃ ꯊꯝꯈ꯭ꯔꯒ ꯏꯆ ꯑꯩꯈꯣꯏꯒꯤꯗꯤ ꯏꯆꯦ ꯏꯆꯦ ꯑꯍꯟ ꯏꯆꯦ ꯂꯣꯏ ꯂꯩꯔꯤꯅꯤꯗꯣ ꯏꯆꯦꯁꯦ ꯃꯈꯟ ꯌꯥꯝꯃꯦꯕ ꯏꯆꯦ ꯍꯣꯏꯗ ꯂꯩꯔꯤꯗꯣ ꯑꯍꯟꯗꯒꯤ ꯏꯆꯦ ꯑꯍꯟꯗꯒꯤ ꯒꯤꯁꯦ ꯂꯩꯔꯤꯕ
ꯃꯥꯅꯦ ꯃꯥꯅꯦ ꯃꯥꯅꯦ ꯃꯌꯥꯝ ꯍꯧ ꯍꯧꯗꯅ ꯇꯧꯔꯒꯦ
ꯍ ꯇꯥꯡ ꯆꯥꯗꯒꯤ ꯅꯅꯥꯎꯁꯨ ꯂꯥꯛꯄ ꯌꯥꯏ
ꯑꯗꯨꯅꯦ ꯑꯩꯅ ꯂꯥꯛꯑꯣ ꯑꯁꯤꯁ ꯊꯣꯡꯕ ꯊꯥꯛꯄ ꯑꯣꯏꯅ ꯌꯥꯎꯒꯦꯁꯨ ꯌꯥꯔꯦ ꯀꯩꯁꯨ ꯀꯥꯏꯗꯦ ꯑꯗꯨꯅꯦ ꯎꯝ ꯎꯇꯤ ꯑꯁꯪꯕꯁꯨ ꯍꯥꯞꯇꯣꯏꯅꯦ ꯅꯪ ꯎꯇꯤ ꯑꯁꯪꯕ ꯃꯌꯥꯝ
ꯑꯁ ꯄꯥꯝꯃꯦ ꯑꯗ ꯏꯆꯦ ꯑꯁꯪꯕꯁꯨ ꯌꯥꯏꯑꯕꯀꯣ ꯑꯗꯒꯤ ꯑꯩꯈꯣꯏ ꯃꯪꯒꯟꯁꯨ ꯑꯗꯨꯝ ꯀꯩꯁꯨ ꯀꯥꯏꯗꯦ ꯌꯥꯏ ꯌꯥꯏ ꯑꯩꯗꯤ ꯑꯣ ꯎꯠꯇꯤ ꯑꯣꯏꯣꯏꯗꯦ
ꯑꯈꯣꯏ ꯑꯈꯣꯏ ꯍꯟꯗꯛꯇꯤ ꯀꯩꯅꯣ ꯑꯣꯏꯅ ꯇꯧꯔꯅꯤ ꯑꯁꯪꯕ ꯑꯣꯏꯅ ꯇꯧꯔꯅꯤ ꯄꯥꯈꯣꯡꯂꯥ ꯎꯇꯤꯗꯣ
ꯑꯣ ꯄꯥꯈꯣꯡꯂꯥꯒꯤꯗꯣ
ꯎꯝ ꯑꯗꯨ ꯑꯗꯨ ꯇꯧꯔꯅꯤ ꯑꯗꯨꯁꯨꯅꯦ ꯑꯁ ꯘꯤꯅꯒ ꯊꯥꯎ ꯉꯧꯔꯒ ꯂꯣꯏꯔꯝꯗꯥꯏꯗ ꯁꯪꯒꯣꯝ ꯃꯍꯤꯒ ꯍꯥꯞꯆꯟꯕꯗꯣ ꯀꯌꯥꯝ ꯍꯥꯎꯏ ꯌꯥꯝ ꯍꯥꯎꯖꯥꯠꯅꯤ
ꯑꯁ ꯏꯆꯦꯁꯨ ꯇꯤꯟꯖꯨꯝꯕ ꯋꯥ ꯌꯥꯝ ꯉꯥꯡꯉꯤꯗ
ꯑꯗꯨꯅꯦ ꯍꯟꯗꯛꯀꯤ ꯒꯧꯔ ꯆꯩꯔꯥꯎꯕꯗ ꯂꯥꯛꯑꯣ ꯑꯩꯈꯣꯏꯗ ꯆꯥꯔꯁꯤ ꯑꯗꯒꯤ ꯃꯊꯦꯜ ꯂꯨꯀꯣꯏꯗꯣ ꯌꯥꯝꯗ꯭ꯔꯕꯗ ꯃꯥꯄꯟꯃꯨꯛꯇꯤ ꯇꯧꯒꯦꯅ
ꯑꯁ ꯌꯥꯝꯃꯤꯍꯦ ꯃꯥꯄꯟꯗꯤ ꯑꯁ ꯑꯗꯨꯗꯤ ꯏꯆꯦ ꯆꯥꯛ ꯆꯥꯗꯔꯁꯨ ꯌꯥꯅꯤꯌꯦ ꯍꯤꯟꯖꯥꯡ ꯉꯥꯛ ꯆꯥꯕ
ꯎꯇꯤ ꯆꯥꯕꯗꯗ ꯄꯨꯛ ꯊꯟꯗꯣꯔ
ꯃꯥꯅꯦ ꯈꯦꯔ ꯐꯪꯉꯤ ꯌꯥꯎꯁꯜꯂꯦ ꯆꯥꯛꯍꯥꯎ ꯐꯪꯉꯤ ꯌꯥꯎꯁꯟꯗꯣꯔꯦ
ꯂꯣꯏꯅ ꯌꯥꯎ
ꯁꯪꯒꯣꯝ ꯁꯅꯥꯁꯨ ꯑꯗꯨꯝ ꯌꯥꯎꯁꯜꯂꯛꯀꯗꯣꯔꯦ ꯑꯗꯩ ꯃ ꯃꯇꯨꯡꯗ ꯁꯥꯕꯤꯁꯨꯨ‌ ꯑꯃꯨꯛ ꯑꯊꯨꯝ ꯑꯁ ꯂꯣꯏ ꯄꯨꯟꯗꯣꯏꯅꯦꯕ ꯏꯆꯦ ꯍꯣꯏꯖꯤꯗꯤ
ꯄꯨꯟꯗꯣꯏꯅꯤ ꯄꯨꯟꯗꯣꯏꯅꯤ ꯈꯥꯕ ꯑꯃꯁꯨ ꯌꯥꯎꯗꯣꯔꯤꯕꯅꯤ
ꯉ ꯀꯥꯡꯍꯧꯗꯣ ꯁꯦ
ꯎꯝ ꯑꯗꯒꯤ ꯅꯣꯡꯃꯥꯡꯈꯥ ꯈꯤꯇꯪꯁꯨ ꯉꯧꯅꯤ
ꯎꯝ ꯑꯁ ꯍꯧꯖꯤꯛ ꯑꯁ ꯍꯧꯖꯤꯛꯃꯛꯣꯏ ꯍꯦꯛ ꯑꯣꯏꯍꯟꯅꯤꯡꯉꯤꯗ
ꯑꯣꯏꯗꯣꯔꯕꯅꯤ ꯑꯣꯏꯗꯣꯔꯔꯕꯅꯤ ꯊꯥ ꯀꯨꯏꯔꯝꯝꯕꯔꯣꯏ ꯈꯔꯅꯤ
ꯑꯦ ꯀꯣꯏꯗ ꯀ ꯏꯗ ꯀꯨꯏꯗ꯭ꯔꯤꯁꯦ ꯉꯁꯤ ꯅꯨꯃꯤꯠ ꯍꯨꯝꯅꯤ ꯃꯔꯤꯗ ꯉꯥꯏꯔꯦ
ꯅꯣꯏꯒꯤ ꯍꯥꯟꯅ ꯅꯣꯏꯒꯤ ꯁꯖꯤꯤꯕꯨꯒꯤ ꯅꯣꯡꯃ ꯄꯥꯟꯕ ꯆꯩꯔꯥꯎꯕꯗꯣ ꯑꯗꯨ ꯂꯣꯏꯔꯕ ꯃꯇꯨꯡꯗ ꯑꯩꯈꯣꯏꯒꯤꯗꯤ ꯅꯨꯃꯤꯠ ꯈꯔꯅꯤꯒꯤ ꯃꯇꯨꯡꯗ ꯒꯧꯔꯒꯤ ꯑꯃꯨꯛ ꯂꯩꯔꯝꯃꯅꯤꯕ
ꯂꯩꯕꯅꯤ ꯂꯩꯕꯅꯤꯁꯦ ꯍꯞꯇꯥ ꯃꯇꯨꯡꯗꯔ ꯀꯩꯅꯣꯝꯃ ꯑꯣꯏꯕꯅꯤꯅ ꯍꯟꯗꯛꯇꯤ
ꯎꯝ ꯎꯝ ꯑꯗꯨꯅ ꯅꯣꯏꯒꯤ ꯍꯥꯟꯅ ꯐꯖꯅ ꯇꯧꯊꯣꯛꯑꯣ ꯊꯣꯡꯗꯅ ꯊꯥꯛꯇꯅ ꯁꯦꯝꯗꯅ ꯂꯥꯏꯒꯤ ꯇꯤꯟꯒꯤ ꯇꯧꯊꯣꯛꯑꯣ ꯑꯗꯒꯤ ꯏꯆꯦꯁꯨ ꯅꯣꯡꯃ ꯋꯥꯠꯂꯤꯉꯩꯗ ꯄꯣꯠ ꯆꯩ ꯊꯤꯟꯕ ꯑꯣꯏꯅ ꯂꯥꯛꯑꯝꯃꯒꯦ
ꯐꯔꯅꯤ ꯆ
ꯑꯗꯨꯒ ꯒꯧꯔꯒꯤ ꯆꯩꯔꯥꯎꯕꯗ ꯑꯩꯈꯣꯏꯗ ꯑꯃꯨꯛ ꯅꯣꯏ ꯃꯌꯥꯝ ꯀꯣꯏꯔꯛꯑꯣ ꯑꯗꯨꯒ ꯄꯨꯟꯅ ꯆꯥꯃꯤꯟꯅꯔꯁꯤ
ꯎꯪ ꯐꯔꯦꯅꯦ ꯀꯧꯔ ꯆꯩꯔꯥꯎꯕꯗꯗꯤ ꯌꯥꯔꯤ ꯒꯩ ꯂꯣꯏꯅ ꯂꯥꯛꯄꯅꯣ ꯇꯧꯔꯒꯦꯁꯦ
ꯇꯧꯔꯣ ꯇꯧꯔꯣ ꯑꯈꯣꯏ ꯃꯌꯥꯝ ꯆꯥꯃꯤꯟꯅꯔꯁꯤ ꯏꯃꯨꯡ ꯃꯅꯨꯡ
ꯐꯔꯦ ꯐꯔꯦ ꯏꯆꯦ ꯑꯩꯖꯨ ꯁꯣꯝꯗ ꯊꯕꯛ ꯑꯝꯇ ꯂꯣꯏꯁꯜꯂꯨꯒꯤꯒꯦ ꯑꯩꯖꯨ ꯑꯝꯇ ꯊꯝꯃꯒꯦ ꯑꯗꯨꯗꯤ ꯆꯦꯀꯣ ꯍꯣ ꯂꯥꯛꯑꯝꯗꯥꯏꯗ ꯍꯦꯛ ꯄꯥꯎ ꯐꯥꯎꯅꯔꯖꯤ ꯍꯣꯏ ꯏꯆꯦ ꯎꯝ ꯊꯝꯃꯦ ꯊꯝꯃꯦ ꯏꯆꯦ